ꯑꯥ ꯍꯜꯂꯣ ꯍꯜꯂꯣ
ꯍꯜꯂꯣ ꯆꯥꯛ ꯆꯥꯕꯤꯔꯕ꯭ꯔꯣ꯫
ꯆꯥꯔꯦ ꯆꯥꯔꯦ
ꯎꯝ ꯍꯣꯏ ꯂꯣꯟ ꯕꯣꯜꯒꯤ ꯃꯇꯥꯡꯁꯦ ꯂꯣꯟ ꯇꯦꯅꯤꯁꯀꯤꯁꯦ ꯂꯣꯟ ꯇꯦꯅꯤꯁꯇꯣ ꯁꯥꯟꯅꯕꯗꯤ ꯍꯩꯇꯦ ꯑꯗꯣ ꯀꯤꯁꯨ ꯀꯤꯕꯒꯦ ꯍꯥꯏꯕꯗꯤ ꯀꯩ ꯍꯥꯏꯅꯤ ꯕꯣꯜꯗꯨꯁꯨ ꯈꯔ ꯆꯦꯟꯕ ꯈꯣꯠꯄꯁꯨ ꯌꯥꯎꯕ ꯃꯥꯜꯂꯦꯒ ꯂꯣꯟ ꯇꯦꯅꯤꯁꯁꯦ꯫
ꯑꯦ ꯂꯣꯟ ꯇꯦꯅꯤꯁꯁꯤ ꯑꯩ ꯊꯥꯏꯅ ꯁꯥꯟꯅꯔꯝꯃꯦ ꯅꯨꯡꯉꯥꯏꯕꯅꯦ꯫
ꯑꯗꯣ ꯈꯪꯗꯦ ꯕꯦꯠ ꯀꯩ ꯍꯥꯏꯒꯦ ꯃꯣꯏꯒꯤ ꯄꯥꯏꯅꯕꯗꯣ
ꯑꯥ
ꯑꯗꯨꯗꯨꯁꯨ ꯂꯨꯝꯕ ꯃꯥꯜꯂꯦ ꯈꯔ
ꯂꯨꯝꯕꯅꯦ ꯑꯗꯣ ꯂꯨꯝꯗ ꯌꯥꯗꯕ ꯍꯥꯏꯕꯗꯤ ꯕꯣꯜꯗꯣ ꯑꯀꯟꯕ ꯕꯣꯜꯅꯤꯗꯅ
ꯎꯝ
ꯀꯩꯅꯣ ꯇꯧꯗ꯭ꯔꯒꯗꯤ ꯌꯥꯗꯦꯕ ꯑꯗꯨꯗꯤ ꯕꯦꯠꯇꯣ ꯀꯟꯗ꯭ꯔꯒꯗꯤ ꯀꯩꯝ ꯀꯥꯟꯗꯦꯕ
ꯑꯗꯨꯝ ꯃꯁꯥꯒꯨꯝꯕ ꯈꯔ ꯀꯟꯗꯗꯤ ꯉꯝꯃꯣꯏ ꯍꯥꯏꯗꯤ ꯆꯦꯟꯕ ꯑꯃꯁꯨ ꯌꯥꯎꯔꯦ ꯑꯗꯩꯗꯤ ꯕꯦꯠ ꯇꯨꯁꯨ ꯄꯥꯏꯔꯅꯤꯗꯤ ꯕꯣꯜꯗꯨꯁꯨꯨ ꯑꯃꯨꯛ ꯀꯜ
ꯀꯩꯅꯣ ꯑꯩ ꯅꯪ ꯀꯩꯅꯣ ꯂꯩꯔꯒꯗꯤ ꯑꯩꯉꯣꯟꯗꯗꯤ ꯂꯩ
ꯍꯧꯖꯤꯛ ꯑꯗꯨꯝ ꯁꯥꯟꯅꯔꯤꯕ꯭ꯔꯣ
ꯑꯩꯗꯤ ꯁꯥꯟꯅꯗꯦ ꯑꯩ ꯍꯩꯇꯦꯕ ꯑꯗꯥ ꯇꯝꯃꯨꯗꯣꯏꯅꯤ ꯀꯩꯅꯣ
ꯑꯣ ꯈꯪꯗꯦ ꯂꯣꯟ ꯇꯦꯅꯤꯁꯤꯖꯨ ꯕꯣꯜꯅ ꯊꯣꯝꯃꯛꯄ ꯌꯥꯕꯩ ꯄꯣꯁꯤꯕꯤꯂꯤꯇꯤ ꯑꯃ ꯂꯩꯕꯅꯤꯅ
ꯑꯗꯨꯕꯨ
ꯃꯤ ꯑꯗꯨꯝ ꯁꯥꯟꯅꯕ ꯁꯥꯟꯅ ꯀꯩ ꯑꯣ ꯃꯣꯏꯒꯤ ꯀꯩꯕꯥ ꯃꯅꯤꯄꯨꯔꯗ ꯁꯥꯟꯅꯕꯝ ꯂꯩꯕꯁꯤꯡꯗꯣ ꯀꯩꯅꯣ ꯃꯅꯨꯡꯗ ꯎꯝ ꯂꯩꯔꯝꯒꯅꯤ ꯂꯩꯔꯝꯒꯅꯤ
ꯃꯔꯝꯗꯤ ꯄꯩꯁꯥ ꯄꯥꯏꯕ ꯀꯥꯡꯕꯨ ꯂꯩꯇꯕ ꯅꯠꯇꯦ ꯑꯗꯨꯅ ꯑꯗꯨꯝ ꯂꯩꯔꯛꯀꯥꯅꯤ
ꯑꯃ ꯍꯧꯖꯤꯛꯀꯥꯟ ꯀꯩꯅꯣꯁꯦ ꯌꯥꯝ ꯁꯥꯟꯅꯗꯥꯏꯅꯦ ꯄꯤꯀꯜ ꯕꯣꯜ ꯍꯥꯏꯕ꯭ꯔꯥ ꯑꯗꯨꯁ
ꯑꯥ ꯄꯤꯀꯜ ꯕꯣꯜꯒꯗꯨꯗꯤ ꯇꯜꯂꯤꯗ ꯑꯗꯨꯗꯤ ꯌꯥꯝꯅ ꯄ꯭ꯔꯤꯇꯦꯟꯁꯤꯌꯁ ꯒꯦꯝ ꯃꯥꯜꯂꯦ ꯌꯥꯝ ꯇꯧꯖꯅꯤꯡꯕ ꯀꯥꯡꯒꯨ
ꯈꯪꯗꯦ ꯑꯩꯗꯤ ꯑꯗꯨꯅ ꯍꯦꯟꯅ ꯑꯩꯒꯤꯗꯤ ꯐꯦꯁꯤꯕꯜ ꯑꯣꯏꯗꯧꯕ ꯃꯥꯜꯂꯦ
ꯇꯦꯅꯤꯁꯇꯤ ꯁꯥꯟꯅꯅꯤꯡꯉ ꯇꯦꯅꯤꯁ ꯁꯥꯟꯅ ꯍꯩꯇꯕ
ꯑꯥ ꯑꯗꯨꯗ ꯑꯩꯒꯤꯒꯨꯝꯕꯒꯤ ꯑꯣꯏꯗꯧꯕ ꯃꯥꯜꯂꯦ ꯍꯥꯏꯗꯤ ꯑꯩꯗꯣ ꯀꯩꯁꯨ ꯉꯝꯗꯧ ꯃꯥꯟꯗꯦ ꯍꯥꯏꯗꯤ ꯁꯥꯟꯅꯅꯤꯡꯕꯗꯨꯒ ꯑꯗꯨꯃꯛꯇꯤ ꯄꯥꯏꯕꯗꯤ ꯉꯝꯗꯕ ꯑꯗꯨꯒꯤ
ꯃꯥꯅꯦ ꯃꯥꯅꯦ
ꯑꯗꯨꯟ
ꯑꯩꯖꯦ ꯍꯨꯖꯤꯛꯀꯥꯟꯖꯦ ꯕꯦꯠꯃꯤꯟꯇꯟꯖꯨ ꯈꯔ ꯁꯥꯟꯅꯍꯅꯤꯡꯉꯤꯌꯦ ꯕꯦꯠꯃꯤꯟꯇꯟ ꯔꯤꯀꯦꯠ ꯂꯩꯌꯦꯕ
ꯃꯤ ꯌꯥꯝ ꯁꯥꯟꯅꯕ ꯆꯠ
ꯑꯥ ꯍꯨꯖꯤꯛꯀꯥꯟꯖꯦ ꯕꯦꯠꯃꯤꯟꯇꯟ ꯌꯥꯝ ꯁꯥꯟꯅꯅꯕꯅꯦ ꯑꯗꯨꯅ ꯑꯩꯖꯨ ꯁꯥꯟꯅꯅꯤꯡꯉꯤꯅꯦ ꯑꯗꯣ ꯑꯩꯗꯤ ꯃꯤ ꯂꯩꯇꯕ
ꯑꯥ ꯀꯩ ꯍꯥꯏꯅꯤ ꯀꯝꯃ꯭ꯌꯨꯅꯤꯇꯤ ꯍꯣꯜꯒꯨꯝꯕꯗꯁꯨ ꯑꯗꯨꯝ ꯃꯤ ꯑꯗꯨꯝ ꯁꯥꯟꯅꯕ ꯃꯥꯜꯂꯦ ꯃꯣꯏ ꯐꯖꯅ ꯈꯥꯖꯤꯜꯂꯒꯗꯣ
ꯑꯥ ꯑꯩꯖꯨ ꯑꯗꯨ ꯑꯩꯖꯨ ꯈꯜ ꯑꯩꯖꯨ ꯑꯗꯨ ꯈꯜꯂꯤꯅꯤ
ꯑꯗꯨꯝ ꯂꯩꯀꯥꯏ ꯂꯩꯀꯥꯏꯒꯤꯁꯨ ꯑꯗꯨꯝ ꯁꯥꯟꯅꯕ ꯃꯥꯜꯂꯦ ꯌꯦꯡꯕ
ꯑꯈꯣꯏꯒꯤ ꯂꯩꯀꯥꯏꯗꯤ ꯂꯩꯇꯦ
ꯑꯣ ꯍꯣꯏ ꯀꯝꯃ꯭ꯌꯨꯅꯤꯇꯤ ꯍꯣꯜꯒꯨꯝꯕ ꯆꯥꯎꯅ ꯂꯩꯕꯒꯨꯝꯕꯗꯣ ꯑꯗꯨꯒꯨꯝꯕꯗꯣ ꯃꯣꯏ ꯑꯗꯨꯝ ꯅꯨꯡꯗꯥꯡ ꯋꯥꯏꯔꯝꯔꯥ ꯀꯩꯅꯣ ꯈꯪꯗꯦ ꯃꯤ ꯑꯗꯨꯝ ꯁꯥꯟꯅꯕ ꯎꯏ ꯂꯝꯕꯤꯒꯨꯝꯕꯗ ꯆꯠꯄꯗꯣ
ꯎꯝ
ꯑꯗꯨ ꯑꯗꯨꯃꯥꯏꯅ ꯑꯣꯏ ꯈꯪꯗꯦ ꯃꯌꯥꯝ ꯀꯩꯀꯩꯅꯣ
ꯅꯪ ꯑꯇꯩ ꯀꯔꯤꯝ ꯁ꯭ꯄꯣꯔꯠꯁ ꯁꯥꯟꯅꯗ꯭ꯔꯣ
ꯑꯩ ꯁꯥꯟꯅꯗꯦ ꯑꯗꯨꯒꯤꯅꯦ ꯍꯥꯏꯔꯤꯁꯦ ꯑꯩ ꯕꯦꯠꯃꯤꯟꯇꯟꯗꯨꯁꯨ ꯀꯥꯕꯛ ꯀꯥꯕꯛ ꯍꯩ ꯌꯥꯝ ꯊꯣꯏꯗꯣꯛ ꯍꯦꯟꯗꯣꯛꯅ ꯑꯩꯅ ꯄꯣꯏꯠꯁ ꯑꯃ ꯍꯩꯗꯅ ꯁꯥꯟꯅꯕꯗꯣ ꯑꯩ
ꯅꯪ ꯀꯩꯅꯣ ꯕꯦꯠꯃꯤꯟꯇꯟꯕꯨꯛꯇꯤ ꯍꯩꯕꯝ ꯊꯣꯛꯏꯗ ꯀꯥꯏꯗꯤ
ꯍꯩ ꯍꯥꯏ ꯇꯥꯔꯒꯁꯨ ꯑꯩꯗꯤ ꯍꯦꯛ ꯇꯣꯔꯅꯥꯃꯦꯟꯀꯤ ꯀꯝꯄꯤꯇꯤꯁꯟ ꯌꯥꯎꯕꯒꯤ ꯂꯦꯕꯦꯜꯗ ꯍꯩꯕꯗꯨꯗꯤ ꯅꯠ ꯇ꯭ꯔꯦꯕ ꯑꯩꯗꯣ
ꯅꯠꯇꯦ ꯅꯠꯇꯦ ꯀꯩꯅꯣ ꯍꯣꯕꯤ ꯑꯣꯏꯅ ꯁꯨꯝ ꯍꯩꯒꯗꯕꯅꯦ
ꯍꯣꯕꯤ ꯑꯗꯣ ꯑꯩꯀꯤꯁꯨ ꯕꯦꯠꯃꯤꯇꯟꯗꯣ ꯌꯥꯝ ꯀꯟꯅ ꯍꯦꯟꯅ ꯄꯥꯝꯕ ꯍꯩꯇꯕꯅꯤꯅ ꯑꯩ ꯑꯗꯨ ꯀꯩꯁꯨ ꯌꯥꯝ ꯀꯟꯅ ꯍꯦꯟꯅ ꯄꯥꯝꯃꯨꯕꯗꯤ ꯅꯠ ꯇꯥꯍꯣꯏ ꯁꯥꯟꯅꯕꯗꯤ ꯑꯗꯨꯝ ꯁꯥꯟꯅꯩꯀꯣ ꯎꯝ
ꯑꯇꯥꯡꯕ ꯔꯦꯀꯦꯠ ꯑꯃ ꯂꯩꯔꯣ ꯑꯗꯨꯝ ꯄꯥꯝꯃꯑꯗꯝ
ꯑꯣ ꯑꯗꯨꯃꯥꯏ ꯇꯧꯕ꯭ꯔꯣ
ꯍꯥ ꯑꯦꯚ꯭ꯔꯤꯕꯣꯗꯤ ꯋꯦꯖꯟ ꯍꯣꯕꯤ ꯂꯩꯕ ꯀꯥꯡꯒꯨꯖꯦ ꯑꯗꯥꯏꯅ ꯏꯁꯄꯣꯔꯠꯁꯀꯨꯝꯕꯒꯤ
ꯎꯝ
ꯑꯦꯛꯇꯤꯕꯦꯟ ꯑꯇꯥꯡꯕ ꯂꯩꯁꯜꯂꯒꯗꯤ ꯃꯣꯏꯗ ꯑꯗꯨꯝ ꯀꯝꯄꯜꯁꯟ ꯂꯥꯛꯏꯗꯅ ꯁꯥꯟꯅꯕꯒꯤ
ꯎꯝ ꯎꯝ ꯎꯝ
ꯍꯥꯏꯕꯗꯤ ꯏꯟꯚꯦꯁꯃꯦꯟ ꯇꯧꯔꯨꯔꯕꯅꯤꯅ ꯑꯃꯨꯛ ꯌꯨꯅꯣ ꯑꯗꯨꯅꯦꯕ ꯃꯌꯥꯝꯅ ꯇꯧꯅꯩꯁꯦ
ꯑꯗꯨꯅꯤ ꯈꯪꯗꯦ ꯑꯗꯣ ꯍꯣꯏ ꯕꯦꯠꯃꯤꯟꯇꯟꯅ ꯈꯔꯕꯨꯗꯤ ꯑꯩ ꯑꯗꯨꯝ ꯉꯝꯕ ꯌꯥꯏ ꯂꯣꯟ ꯇꯦꯟꯅꯁꯀꯨꯝꯕꯗꯨꯗꯤ ꯑꯁ ꯈꯪꯗꯦ ꯃꯐꯝꯗꯖꯨ ꯂꯩꯇ꯭ꯔꯦ ꯑꯦꯟ
ꯂꯣꯟ ꯇꯦꯅꯤꯁꯇꯤ ꯇꯨ ꯃꯆ ꯏꯟꯚꯦꯁꯃꯦꯟ
ꯌꯥ
ꯂꯣꯟ ꯇꯦꯅꯤꯁꯁꯤ ꯏꯟꯚꯦꯁꯃꯦꯟ ꯈꯔ ꯌꯥꯝꯃꯦ ꯃꯔꯝꯗꯤ ꯔꯦꯀꯦꯠ ꯌꯥꯝ ꯇꯥꯡꯉꯦꯕ ꯂꯣꯟ ꯇꯦꯅꯤꯁꯀꯤꯗꯤ
ꯎꯝ
ꯑꯗꯣ ꯕꯦꯃꯤꯇꯟ ꯔꯦꯀꯦꯠꯇꯤ ꯂꯩꯔꯝꯅꯤꯗ ꯏꯔꯩꯗ ꯂꯩꯔꯝꯅꯤꯗ ꯕꯕꯥ ꯍꯣꯏꯒꯨꯝꯕꯒꯤ
ꯂꯩꯕꯅꯦ ꯂꯩꯕꯅꯦ ꯂꯩꯕꯅꯦ ꯑꯗꯣ ꯁꯨꯝ ꯁꯥꯟꯅꯒꯤꯗꯕꯒꯤꯗꯨꯅꯤ
ꯕꯦꯠ ꯃꯦꯗꯟ ꯅꯦꯛꯀꯦꯠꯇꯤ ꯂꯩꯒꯦꯖꯨ ꯂꯤꯁꯤꯡ ꯑꯃ ꯑꯅꯤꯗ ꯑꯗꯨꯝ ꯐꯪꯕꯅꯦ ꯌꯥꯝ ꯈꯔ ꯑꯗꯨꯝ ꯒꯨꯠ ꯀ꯭ꯋꯥꯂꯤꯇꯤ
ꯎꯝ ꯎꯝ ꯑꯗꯨꯒꯤ ꯑꯗꯣ ꯍꯧꯖꯤꯛꯀꯥꯟꯗꯤ ꯃꯌꯥꯝ ꯑꯇꯣꯞꯄꯖꯨ ꯁꯥꯟꯅꯔꯦ ꯍꯧꯖꯤꯛꯀꯥꯟ ꯁꯥꯟꯅꯕꯗꯤ ꯅꯠꯇꯕ ꯃꯤ ꯃꯌꯥꯝ ꯃꯦꯔꯥꯊꯣꯟꯒꯨꯝꯕ ꯌꯥꯝ ꯆꯤꯜꯂꯦ ꯍꯧꯖꯤꯛꯀꯥꯟꯗꯣ
ꯍꯧꯖꯤꯛꯀꯥꯟ ꯏꯁ꯭ꯄꯣꯔꯠꯁ ꯈꯔ ꯏꯟꯊꯨꯖꯤꯌꯥꯁ ꯈꯔ ꯊꯣꯛꯂꯛꯏ ꯃꯅꯤꯄꯨꯔꯗ ꯑꯩꯅ ꯈꯟꯕꯗ ꯃꯅꯤꯄꯨꯔꯖꯦ ꯇ꯭ꯔꯦꯟ ꯌꯥꯝ ꯐꯣꯂꯣ ꯇꯧꯋꯦ
ꯇ꯭ꯔꯦꯟ ꯍꯣꯏ ꯑꯥ ꯃꯟ
ꯃꯄꯥꯥꯟ ꯂꯝꯗ ꯃꯄꯥꯟ ꯂꯝꯗ ꯇꯦꯅꯤꯁ ꯁꯥꯟꯅꯔꯕ ꯇꯦꯅꯤꯁ ꯁꯥꯟꯅꯔꯅꯤ ꯃꯄꯥꯟ ꯂꯝꯗ ꯑꯗꯨ ꯇꯧꯔꯕ ꯇꯧꯔꯛꯑꯅꯤ
ꯑꯗꯩꯗꯤ ꯔꯟꯅꯤꯡꯒꯤ ꯀ꯭ꯂꯕ ꯃꯌꯥꯝꯗꯣ ꯃꯄꯥꯟꯗ ꯌꯥꯝ ꯍꯥꯡꯕꯗꯣ ꯑꯗꯨꯝ ꯁꯤꯗꯁꯨ ꯍꯥꯡꯉꯦꯅ
ꯃꯥꯅꯦ ꯑꯗꯨꯅꯦ ꯍꯥꯏꯖꯦ
ꯍꯣꯏ ꯇ꯭ꯔꯦꯟꯖꯦ ꯐꯣꯂꯣ ꯇꯧꯕꯁꯨ ꯐꯩ ꯕꯠ ꯕ꯭ꯂꯥꯏꯟꯂꯤ ꯁꯤꯗ ꯌꯥꯔꯣꯏꯗꯕ ꯄꯣꯠ ꯇꯣ ꯇꯧꯕꯗꯨꯗꯤ ꯑꯃꯨꯛ ꯈꯔ ꯑꯦꯗꯥꯞꯇꯦꯁꯟ ꯍꯥꯏꯕ ꯑꯃ ꯁꯨ ꯂꯩꯗꯅ ꯑꯗꯨꯝ ꯗꯥꯏꯔꯦꯛ ꯑꯃꯨꯛ ꯆꯦꯟꯖꯇꯨꯗꯤ ꯌꯥꯝ ꯑꯦꯕ꯭ꯔꯞ ꯑꯣꯏꯅ ꯂꯥꯛ ꯇꯣꯏꯅꯦꯚ ꯑꯥꯗ ꯇꯧꯔꯒ ꯁꯤꯗ ꯆꯥꯟꯅꯗꯕ ꯄꯣꯠꯇꯣ ꯑꯃꯨꯛ ꯊꯝꯖꯜꯂꯛꯄꯗꯨꯗꯤ
ꯎꯝ ꯎꯝ ꯎꯝ
ꯑꯗꯨꯅ ꯈꯪꯗꯦ ꯑꯗꯣ ꯍꯧꯖꯤꯛꯐꯥꯎꯒꯤꯗꯤ ꯏꯁ꯭ꯄꯣꯔꯠꯁꯀꯤꯒꯨꯝꯕꯩꯗꯨꯗꯤ ꯑꯗꯨꯝ ꯐꯖꯅꯗꯤ ꯆꯠꯂꯤꯕ ꯃꯥꯜꯂꯦ ꯃꯣꯏ ꯌꯥꯝ ꯆꯦꯟꯕ ꯈꯣꯠꯄꯗꯣ ꯌꯥꯝ ꯎꯏ ꯃꯤ
ꯅꯣꯡ ꯅꯣꯡꯃ ꯕꯦꯠꯃꯤꯟꯇꯟ ꯁꯥꯟꯅꯖꯦ ꯅꯣꯏ ꯋꯤꯀꯦꯠ ꯂꯩꯔꯗꯤ ꯄꯨꯔꯛꯑꯣ ꯑꯗꯨꯝ
ꯑꯁ
ꯑꯩꯖꯨ ꯍꯩꯇꯤꯌꯦ ꯑꯩ ꯍꯥꯏꯔꯤꯕ ꯑꯩꯖꯦ ꯌꯥꯝꯊꯤ ꯍꯩꯒꯤꯗ꯭ꯔꯕ ꯃꯤꯅꯦ
ꯎꯝ
ꯄꯨꯔꯥ ꯀꯩꯅꯣꯅꯦ ꯑꯩꯖꯦ ꯅꯨꯨꯞꯇ ꯅꯨꯞ ꯆꯠꯄ ꯀꯩꯝꯇ ꯍꯩꯖꯗꯕ ꯑꯗꯨ ꯃꯇꯥꯡꯗ
ꯕꯦꯠꯀ ꯄꯥꯏꯗꯕ ꯆꯍꯤ ꯀꯌꯥꯅꯣꯝ ꯁꯨꯔꯛꯑꯃꯅꯤꯀꯥ ꯍꯥꯏꯗꯤ ꯇꯁꯦꯡꯅ ꯁꯥꯟꯅꯒꯦꯅ ꯍꯥꯏꯗꯤ ꯉꯍꯥꯛ ꯄꯛꯀ ꯄꯥꯏꯔꯒ ꯇꯧꯕ ꯊꯋꯣꯏꯡꯀꯤ ꯁꯥꯟꯅꯔꯒꯦ ꯀꯥꯏꯅꯒ ꯁꯥꯟꯅꯔꯛꯇꯕꯗꯨ ꯀꯨꯏꯔꯦ
ꯈꯔ ꯅꯨꯡꯉꯥꯏꯕ ꯑꯃ ꯂꯩꯔꯣ ꯑꯗꯨꯝ ꯌꯨꯅꯤꯛ ꯑꯗꯨꯝ ꯂꯩꯕꯅꯦ ꯑꯐ ꯑꯐꯕ ꯑꯗꯨꯒ ꯑꯗꯨꯒꯨꯝꯕ ꯑꯃ ꯂꯩꯕꯗ ꯑꯗꯨꯝ ꯅꯪ ꯊꯔꯅꯤ ꯈꯠꯂꯛꯑꯅꯤ ꯈꯔ ꯐꯖꯅ
ꯈꯪ
ꯃꯤ ꯂꯣꯏ ꯇꯧꯕꯅꯦ ꯏꯃꯥꯟꯅꯕꯈꯩꯁꯨ
ꯎꯝ ꯑꯗꯨꯃ ꯌꯥꯏ ꯁꯥꯟꯅꯕꯩꯗꯤ
ꯍꯥ
ꯑꯁ ꯅꯣꯏ ꯅꯪ ꯖꯤꯝꯒꯨꯝꯕꯗꯤ ꯆꯠꯇꯕ꯭ꯔꯣ
ꯖꯤꯨꯝꯂꯣ ꯑꯁ ꯑꯩ ꯃꯅꯤ ꯏꯟꯚꯦꯁꯃꯦꯟꯠꯀꯤ ꯂꯩꯇꯕ
ꯑ ꯑꯗꯨꯝ ꯈꯔ ꯍꯣꯡꯕꯗ ꯂꯩ ꯌꯥꯗꯕ꯭ꯔꯣ ꯆꯠꯄ
ꯌꯥꯏ ꯑꯗꯣ ꯑꯩꯅ ꯑꯩꯗꯣ ꯍꯣꯏ ꯉꯍꯥꯟꯒꯩꯗꯤ ꯇꯧꯔꯝꯗꯅꯦ ꯅꯥꯎ ꯑꯥꯏꯝ ꯄ꯭ꯂꯥꯟꯅꯤꯡꯀꯤ ꯑꯩ ꯑꯥꯏꯜ ꯐꯥꯏꯟ ꯗ ꯖꯣꯕ ꯅ
ꯌꯥ
ꯑꯩꯁꯦ ꯅ꯭ꯌꯨꯁ ꯔꯤꯄꯣꯔꯇꯤꯡꯒꯨꯝꯕ ꯇꯧꯒꯦ ꯇꯧꯕꯅꯦꯕ
ꯅ꯭ꯌꯨꯁ ꯔꯤꯄꯣꯔꯇꯤꯡ
ꯉꯥ ꯂꯩꯥꯏꯛ ꯍꯣꯏ
ꯑꯗꯨꯗꯤ ꯖꯔꯅꯦꯂꯤꯖꯝ ꯇꯝꯗꯗꯤ ꯌꯥꯒꯗ꯭ꯔꯣ
ꯌꯥꯏ ꯀꯩꯅꯣ ꯂꯥꯏꯛ ꯄꯥꯎ ꯄꯥꯕ ꯈꯇꯅꯦ
ꯅ꯭ꯌꯨꯁ ꯔꯤꯗꯔ ꯍꯥꯏꯕ ꯅꯠꯇ꯭ꯔꯣ ꯑꯗꯨꯗꯤ
ꯑꯥ ꯅ꯭ꯌꯨꯁ ꯔꯤꯗꯔ ꯌꯦꯁ ꯅꯣꯠ ꯔꯤꯄꯣꯔꯇꯤꯡ
ꯑꯗꯨꯅꯦ ꯔꯤꯄꯣꯔꯇꯤꯡꯗꯗꯤ ꯈꯔ ꯖꯔꯅꯦꯂꯤꯁꯀꯨꯝꯕ ꯑꯃꯒꯤ
ꯑꯗꯨꯗꯤ ꯑꯩꯒꯤ ꯄꯣꯀꯦꯠ ꯃꯅꯤ ꯂꯥꯛꯑꯗꯤ ꯑꯩ ꯀꯩꯅꯣ ꯇꯧꯒꯦ ꯈꯟꯕ ꯖꯤꯝꯒꯨꯝꯕ ꯗꯣ ꯑꯣꯐꯣꯔꯠ ꯇꯧꯔꯛꯑꯅꯤ
ꯀꯤꯅꯣ ꯇꯧꯕ꯭ꯔꯣ ꯀꯣꯟꯇꯦꯛ ꯇꯧꯕ ꯍꯧꯔꯕ ꯃꯤꯉꯣꯟꯗ
ꯌꯥ ꯅꯪꯖꯨ ꯇꯧꯅꯤꯡꯕ꯭ꯔꯣ
ꯅꯣ ꯅꯣ ꯅꯣ ꯅꯣ ꯅꯣ ꯑꯩ ꯑꯗꯨꯒꯤꯗꯤ ꯈꯔ ꯑꯥꯏꯗꯤꯌꯥꯗꯣ ꯂꯩꯇ꯭ꯔꯤꯕ ꯃꯥꯜꯂꯦ ꯅ꯭ꯌꯨꯁ ꯔꯤꯗꯤꯡꯒꯨꯝꯕꯗ
ꯅ꯭ꯌꯨꯁ ꯔꯤꯗꯤꯡꯗꯤ ꯅꯪꯗꯤ ꯌꯥꯝ ꯆꯥꯟꯅꯅꯤꯌꯦ
ꯆꯥꯅꯅꯤ ꯑꯩ ꯈꯪꯉꯦ ꯑꯗꯨ ꯇꯥꯔꯁꯨ ꯑꯩ ꯅ꯭ꯌꯨꯁ ꯔꯤꯗꯤꯡꯗꯣ ꯍꯧꯖꯤꯛꯀꯤ ꯑꯣꯏꯅꯗꯤ ꯑꯩꯗꯣ ꯍꯦꯛ ꯇ ꯑꯗꯨꯃꯥꯏꯅ ꯇꯤꯚꯤ ꯃꯃꯥꯡꯗ ꯅ꯭ꯌꯨꯁ ꯔꯤꯗꯤꯡꯒꯤ ꯊꯣꯛꯄꯗꯣ ꯑꯩ ꯈꯔ
ꯀꯩꯅꯣꯗ ꯅꯔꯚꯁ ꯆꯠꯀꯗꯣ ꯅꯔꯚꯁ ꯆꯠꯇꯣꯏꯗꯣ
ꯎꯝ
ꯅꯔꯚꯁ ꯆꯠꯇꯣꯏꯅꯦꯕ ꯅꯠꯇ꯭ꯔꯥ
ꯅꯔꯚꯁꯀꯤ ꯋꯥ ꯅꯠꯇꯕ ꯑꯩꯗꯣ ꯁꯨꯝ ꯊꯣꯛꯅꯤꯡꯗꯕ ꯃꯥꯜꯂꯦ
ꯑꯣ ꯀꯩꯁꯨ ꯀꯥꯏꯗꯦ ꯀꯩꯁꯨ ꯀꯥꯏ ꯑꯩꯗꯤ ꯊꯣꯛꯑꯅꯤ ꯍꯧꯖꯤꯛ ꯊꯤꯒꯦꯔꯥ ꯐꯖꯒꯦꯔꯥ
ꯊꯤꯕ ꯐꯖꯕꯩ ꯅꯠꯇꯦꯍꯦ ꯍꯥꯏꯗꯤ ꯁꯨꯝ ꯄꯔꯁꯅꯦꯜꯂꯤ ꯑꯩꯗꯣ ꯊꯣꯛꯅꯤꯡꯗꯕ ꯍꯣꯏ ꯍꯣꯏ ꯍꯣꯏ ꯅꯪꯒꯤ ꯑꯗꯨ ꯀꯩꯁꯨ ꯊꯤꯕ ꯐꯖꯕ ꯍꯥꯏꯕ ꯂꯩꯇꯦ ꯀꯩꯅꯣ ꯅꯪ ꯁ꯭ꯀꯤꯜꯁꯤꯗ ꯂꯩꯔꯦ ꯅꯪꯅ ꯄꯥꯔꯤꯕ ꯄꯥꯎꯗꯣ ꯐꯖꯅ ꯃꯌꯦꯛ
ꯏꯁ ꯑꯩꯈꯣꯏ ꯏꯃꯥ ꯕꯕꯥꯕꯣꯛꯇ ꯅ꯭ꯌꯨꯁ ꯅ꯭ꯌꯨꯁ ꯌꯦꯡꯕ ꯀꯥꯟꯗ ꯑꯁꯤ ꯔꯤꯄꯣꯔꯇꯔꯖꯦ ꯐꯖꯩ ꯑꯁꯤꯅ ꯅ꯭ꯌꯨꯁ ꯔꯤꯗꯔꯖꯤꯅ ꯐꯖꯩ ꯑꯁꯤꯅ ꯊꯤ ꯇꯧ ꯂꯩ ꯃꯣꯏꯅꯤ
ꯍꯣꯏ ꯑꯗꯨꯕꯨꯗꯤ ꯃꯤ ꯈꯔ ꯉꯥꯡꯒꯟꯕꯁꯨ ꯌꯥꯝ ꯂꯩꯕꯅꯦ ꯑꯗꯨꯅꯦ ꯍꯥꯏꯁꯦ ꯃꯤꯗꯣ
ꯑꯗꯨ ꯁꯨꯨꯝ
ꯑꯍꯣꯏ ꯌꯥꯔꯦ ꯑꯗꯣ ꯃꯈꯣꯟꯒꯨꯝꯕꯁꯨ ꯌꯥꯝ ꯌꯦꯡꯉꯦꯀꯣ ꯃꯤꯗꯣ ꯑꯗꯨꯇ
ꯍꯣꯏ ꯑꯩꯅ ꯌꯥꯝꯅ ꯅꯣꯇꯤꯁ ꯇꯧꯕ ꯑꯃ ꯃꯅꯤꯄꯨꯔꯒꯤꯖꯦ
ꯎꯝ
ꯅ꯭ꯌꯨꯁ ꯔꯤꯗꯔꯖꯤꯡꯖꯦ ꯀꯩꯅꯣ ꯃꯔꯣꯟ ꯏꯁꯦꯡ ꯁꯦꯡꯗꯦ ꯗꯤꯛꯁꯟꯖꯦ
ꯎꯝ
ꯏꯪꯂꯤꯁꯀꯤ ꯗꯤꯛꯁꯟꯖꯦ ꯈꯔ ꯁꯦꯡꯕ ꯋꯥꯠꯂꯦ
ꯍꯣꯏ
ꯄꯪꯆꯨꯌꯦꯁꯟ ꯍꯥꯏꯕꯗꯤ ꯄ꯭ꯔꯅꯟꯁꯤꯌꯦꯁꯟ ꯀꯩꯀꯥꯗꯣ
ꯀꯔꯝꯕꯅꯣ ꯃꯅꯤꯄꯨꯔꯤ ꯅ꯭ꯌꯨꯁ ꯄꯥꯕꯔꯣ ꯏꯪꯂꯤꯁꯀꯤ ꯄꯥꯕꯗꯨꯔꯣ?
ꯑꯥ ꯃꯅꯤꯄꯨꯔ ꯑ ꯃꯅꯤꯄꯨꯔꯤ ꯑ ꯏꯪꯂꯤꯁꯀꯤ ꯅ꯭ꯌꯨꯁ
ꯎꯝ ꯑꯩꯗꯤ ꯀꯌꯥ ꯌꯦꯡꯗ꯭ꯔꯦ ꯑꯗꯨꯗꯤ ꯃꯅꯤꯄꯨꯔꯤꯒꯤꯇꯪ ꯇꯥꯏ ꯅ꯭ꯌꯨꯁꯇꯗꯤ ꯁ꯭ꯋꯥꯏꯒꯤꯗꯤ
ꯎꯝ ꯑꯩꯈꯣꯏ ꯃꯣꯝ ꯃꯣꯝ ꯍꯣꯏꯅ ꯌꯦꯡꯕꯗ ꯁꯨꯝ ꯎꯕꯅꯤꯗ ꯑꯩꯗꯤ
ꯎꯝ ꯑꯗꯨ ꯅꯪꯅ ꯄꯥꯇꯥꯔꯗꯤ ꯀꯔꯝꯕ ꯄꯥꯗꯣꯏꯅꯣ ꯏꯪꯂꯤꯁ ꯑꯣꯔ ꯃꯅꯤꯄꯨꯔꯤ
ꯍꯥ
ꯅꯪꯅ ꯄꯥꯒꯦꯅ ꯈꯟ ꯇꯥꯔꯗꯤ ꯀꯔꯝꯕ ꯄꯥꯗꯣꯏꯅꯣꯕ ꯏꯪꯂꯤꯁ ꯑꯣꯔ ꯃꯅꯤꯄꯨꯔꯤ
ꯏꯪꯂꯤꯁ ꯏꯪꯂꯤꯁ ꯏꯪꯂꯤꯁ ꯑꯩ ꯃꯅꯤꯄꯨꯔꯤ ꯄꯥꯕ ꯍꯩꯔꯣꯏ ꯀꯩꯁꯨ ꯐꯖꯅ
ꯑꯣ
ꯑꯗꯨꯗꯤ ꯈꯔ ꯄ꯭ꯔꯦꯛꯇꯤꯁ ꯇꯧꯔꯣ ꯃꯤꯡꯖꯦꯜ ꯃꯃꯥꯡꯗ ꯀꯩꯅꯣ ꯇꯧꯗꯅ ꯈꯣꯠꯇꯅ ꯄꯦꯔꯥꯒ꯭ꯔꯥꯐꯇꯣ ꯀꯨꯏꯅ ꯁꯥꯡꯅ ꯄꯥꯔꯛꯄꯗꯣ ꯃꯣꯏ ꯀꯩꯃꯥꯏ ꯇꯧꯒꯦ ꯑꯣꯗꯤꯁꯟꯒꯨꯝꯕ ꯂꯧꯕ꯭ꯔꯣ ꯅꯣꯏ ꯅꯪꯅ ꯆꯪꯗꯣꯏꯁꯦ
ꯂꯧꯕꯅꯦ
ꯅꯪ ꯍꯧꯖꯤꯛ ꯍꯥꯏꯅꯔꯕ꯭ꯔꯣ ꯃꯤ ꯍꯥꯏꯗꯤ ꯄꯥꯔꯇꯤꯀꯨꯂꯔ ꯅ꯭ꯌꯨꯁ ꯃꯦꯗꯤꯌꯥ
ꯀꯩꯕ
ꯄꯔꯇꯤꯀꯨꯂꯔ ꯅ꯭ꯌꯨꯁ ꯆꯦꯅꯦꯜ ꯑꯣꯔ ꯀꯩꯅꯣꯗꯣ ꯃꯦꯗꯤꯌꯥꯗ ꯍꯥꯏꯅꯔꯕ꯭ꯔꯕꯥ
ꯎꯝ ꯎꯝ ꯇ꯭ꯔꯥꯏ ꯇꯧꯔꯤꯕꯅꯦ ꯍꯧꯖꯤꯛ
ꯌꯥꯔꯛꯑꯕ꯭ꯔꯣ ꯃꯣꯏꯅ
ꯑꯗꯨꯝ ꯑꯥ ꯀꯣꯟꯇ꯭ꯔꯦꯛ ꯕꯦꯁꯤꯁꯇ ꯍꯥꯟꯅ ꯌꯥꯎꯔꯦꯗꯅ
ꯑꯥ
ꯑꯗꯨꯒ ꯃꯣꯏꯅ ꯑꯩꯒꯤ ꯄꯔꯐꯣꯔꯃꯦꯟꯁꯇꯨꯒꯤ ꯃꯇꯨꯡ ꯏꯟꯅ ꯄꯔꯃꯅꯦꯟ ꯇꯥꯍꯟꯒꯦꯖꯨ ꯉꯝꯗꯣꯏꯕ
ꯎꯝ ꯍꯥꯏꯗꯤ ꯀꯔꯝ ꯀꯩꯅꯣ ꯇꯧꯕ꯭ꯔꯣ ꯍꯧꯖꯤꯛꯀꯥꯟꯗꯤ ꯀꯩꯅꯣꯁꯨ ꯌꯥꯝ ꯂꯩꯔꯗꯥꯏꯅꯦ ꯑꯃ ꯁꯦꯇꯤꯂꯥꯏꯠ ꯅ꯭ꯌꯨꯁ ꯆꯦꯅꯦꯜꯒꯨꯝꯕꯗꯣ
ꯌꯥ ꯌꯥ ꯌꯥ ꯃꯦꯅꯤ ꯃꯦꯅꯤ ꯑꯥꯏ ꯀꯦꯟ ꯑꯦꯄ꯭ꯂꯥꯏ ꯑꯦꯅꯤꯋꯦ ꯕꯠ ꯌꯨꯇ꯭ꯌꯨꯞꯀꯨꯝꯕꯒꯤꯗꯨꯗꯤ ꯂꯩ ꯎꯝ ꯁꯦꯂꯔꯤ ꯀꯩꯀꯥꯗꯣ ꯐꯪꯒꯟꯗꯕꯅꯦꯕ ꯇꯦꯔꯃꯣꯠ ꯁꯦꯂꯔꯤ ꯁꯦꯂꯔꯤ ꯐ꯭ꯔꯤ ꯂꯟꯁ ꯑꯣꯏꯒꯜꯂꯦꯕ ꯑꯗꯨꯅ ꯎꯝ ꯐ꯭ꯔꯤ ꯂꯟꯁ ꯑꯣꯏꯒꯜꯂꯦꯕ ꯐ꯭ꯔꯤ ꯂꯟꯁ
ꯑꯗꯨ ꯐ꯭ꯔꯤ ꯂꯦꯟꯁꯇꯣ ꯃꯣꯏꯒꯤ ꯃꯁꯥꯒꯤ ꯋꯥꯔꯛ ꯇꯧꯔꯤꯕ ꯑꯗꯨꯒꯤ ꯑꯦꯀꯣꯔꯗꯤꯡꯂꯤ ꯄꯦ ꯐꯪꯗꯣꯏ ꯅꯠꯇ꯭꯭ꯔꯣ
ꯎꯝ ꯑꯗꯨ ꯏꯟꯀꯟꯁꯤꯁꯇꯦꯟ ꯑꯣꯏꯗꯅ
ꯑꯣꯀꯦ
ꯏꯠ ꯕꯤꯀꯝꯁ ꯏꯟꯀꯟꯁꯤꯁꯇꯦꯟ ꯅꯥ
ꯇꯔꯤ ꯍꯜꯂꯣ
ꯊꯣꯛꯄ ꯌꯥꯏ ꯀꯩꯅꯣ ꯑꯗꯨꯝ
ꯎꯝ ꯈꯜꯂꯤꯅꯦ
ꯑꯩ ꯋꯥꯟꯗꯔ ꯍꯥꯎꯋꯥꯏ ꯆꯥꯏꯌꯦ
ꯇꯦꯕꯜ ꯑꯣꯏꯔꯅꯤꯗ
ꯎꯝ ꯀꯦꯃꯦꯔꯥ ꯅꯝꯃꯦ ꯀꯥꯎꯍꯟꯒ꯭ꯔ ꯂꯣꯏꯔꯦꯗ
ꯑꯩꯁꯦ ꯐꯨꯛ ꯇꯥꯏꯝꯗꯨꯒꯗꯤ ꯑꯃꯨꯛ ꯀꯔꯤꯁꯨ ꯀꯦꯃꯦꯔꯥ ꯊꯝꯃꯛꯑꯁꯨ ꯈꯤꯇꯪ ꯍꯥꯏꯗꯤ ꯌꯥꯝ ꯁꯦꯜꯐꯀ
ꯀꯣꯟꯁꯤꯌꯁ ꯑꯣꯏꯍꯟꯗꯕꯗꯣ ꯀꯦꯃꯦꯔꯥ ꯀꯣꯟꯁꯤꯌꯁ ꯑꯣꯏꯒꯤꯗ꯭ꯔꯗꯤ ꯑꯗꯨꯝ ꯌꯥꯔꯅꯤ ꯎꯝ
ꯎꯝ ꯑꯗꯨꯗꯤ ꯀꯃꯥꯏ ꯇꯧꯋꯤ ꯃꯣꯏꯅ ꯍꯥꯏꯗꯤ ꯆꯪꯉꯒꯣ ꯎ ꯀꯩꯅꯣ ꯅꯣꯏꯒꯤ ꯊꯕꯛꯁꯦ ꯃꯟꯠ ꯑꯃꯗ ꯁꯤꯃꯨꯛ ꯅ꯭ꯌꯨꯁ ꯄꯥꯅꯤ ꯍꯥꯏꯕ ꯂꯩꯕ꯭ꯔꯣ ꯅꯠꯇ꯭ꯔꯒ ꯀꯃꯥꯏ
ꯑ ꯍ ꯁꯝꯊꯤꯡ ꯂꯥꯏꯛ ꯗꯦꯠ ꯌꯦꯁ ꯌꯦꯁ ꯌꯦꯁ ꯑꯥꯏ ꯊꯤꯡ ꯑꯈꯣꯏꯅ ꯁꯪꯕꯗꯨꯒꯤ ꯃꯇꯨꯡ ꯏꯟꯅ ꯑꯈꯣꯏꯅ ꯁꯪꯕꯗꯨꯒꯤ ꯃꯇꯨꯡ ꯏꯟꯅ ꯑꯣꯏꯔꯝꯗꯧ ꯃꯥꯜꯂꯤ
ꯀꯣꯟꯇ꯭ꯔꯦꯛꯇꯗꯤ ꯅꯠꯇ꯭ꯔꯥ
ꯅ꯭ꯌꯨꯁꯇ ꯀꯌꯥꯃꯨꯛ ꯄꯩꯁꯥ
ꯈꯪꯗꯦ ꯑꯗꯨꯗꯤ ꯑꯩꯁꯨ ꯊꯦꯡꯅꯗ꯭ꯔꯤꯕꯅꯤꯅ ꯇꯧꯔꯀꯥꯟꯗ ꯍꯥꯏꯔꯛꯑꯒꯦ
ꯍꯣꯏ ꯇꯧꯔꯀꯥꯟꯗ ꯍꯥꯏꯔꯛꯑꯣ ꯅꯨꯡꯉꯥꯏꯕ꯭ꯔꯥ ꯍꯥꯏꯔꯛꯑꯣ ꯅ꯭ꯌꯨꯁ ꯄꯥꯕ
ꯅꯨꯡꯗꯤ ꯅꯨꯡꯉꯥꯏꯕꯅꯦ ꯄꯦ ꯅꯨꯡꯉꯥꯏꯕꯅꯦ ꯑꯥꯏꯕ ꯋ꯭ꯔꯠ ꯑꯗ ꯁꯨꯝ ꯑꯩ ꯄꯨꯔꯥ ꯗꯥꯏꯔꯦꯛ ꯑꯦꯛꯖꯦꯛ ꯑꯦꯃꯥꯎꯟ ꯈꯪꯗꯩ ꯋꯅꯦ
ꯅꯣꯡꯕꯨꯗꯤ ꯇꯅꯨꯡꯉꯥꯏꯅꯤ ꯑꯗꯨ ꯌꯦꯡꯉꯣ ꯅꯪ ꯀꯦꯃꯦꯔꯥ ꯃꯃꯥꯡꯗ ꯑꯗꯨꯝ ꯍꯥꯏꯗꯤ ꯇꯤꯚꯤ ꯃꯃꯥꯡꯗꯒ ꯊꯣꯛꯂꯛꯇꯧꯔꯕꯅꯤꯅ
ꯎꯝ
ꯅꯣꯏ ꯄꯦꯔꯦꯟꯁ ꯍꯣꯏꯅꯗꯤ ꯑꯗꯨꯝ ꯌꯥꯔꯕ ꯅ꯭ꯌꯨꯁ ꯄꯥꯕꯒꯤꯗꯣ
ꯑꯁ ꯃꯣꯏꯒ ꯇꯥꯟꯅꯗ꯭ꯔꯦꯗ ꯑꯩ ꯊꯣꯛꯄ ꯇꯧꯔꯗꯧ
ꯑꯣ ꯍꯣꯏ ꯀꯩꯁꯨ ꯀꯥꯏꯗꯦ ꯀꯩꯅꯣ ꯑꯦꯠꯁ ꯇꯥꯏꯛ ꯄꯦꯁꯟ ꯑꯃꯒꯨꯝꯕ ꯐꯣꯂꯣ ꯇꯧꯕꯅꯦ ꯍꯥꯏꯗꯤ ꯑꯗꯨ ꯃꯦꯟ ꯖꯣꯕ ꯑꯣꯏꯗ꯭ꯔꯁꯨ ꯌꯥꯏ ꯅꯠꯇ꯭ꯔꯥ
ꯑꯩꯗꯣ ꯍꯟꯗꯛ ꯄꯩꯈꯥꯖꯦ ꯈꯔ ꯃꯥꯏ ꯄꯥꯛꯇꯕꯗꯒꯤ ꯈꯔ ꯃꯇꯝ ꯈꯔ ꯕ꯭ꯔꯦꯛ ꯂꯧꯒꯦ ꯇꯧꯕ ꯑꯗꯨꯒꯨꯝꯕ ꯇꯧꯔꯒ
ꯅꯣꯏꯁꯦ ꯑꯦꯛꯖꯥꯝꯁꯦ ꯆꯍꯤ ꯑꯃꯗ ꯀꯌꯥ ꯂꯩꯔꯤꯅꯣ ꯑꯅꯤ ꯂꯩꯔꯤ ꯅꯠꯇ꯭ꯔꯣ
ꯑꯥ
ꯑꯗꯨ ꯑꯣꯏ ꯇꯥꯔꯗꯤ ꯑꯦꯇꯦꯝ ꯑꯗꯨꯝ ꯂꯩꯔꯤ ꯑꯗꯨꯗꯤ ꯍꯥꯏꯗꯤ ꯃꯥꯏꯔꯤꯛ ꯌꯥꯝ ꯀꯨꯏꯅ ꯉꯥꯏꯗꯧꯕꯁꯨ ꯅꯠꯇ꯭ꯔꯦ
ꯄꯩꯈꯥꯗꯣ ꯌꯥꯝ ꯂꯨꯝꯃꯟꯒ꯭ꯔꯦꯅꯦ ꯑꯩ ꯊꯥꯅꯤꯡꯉꯛꯇ꯭ꯔꯦꯅꯦ ꯇꯁꯦꯡꯅ ꯍꯥꯏꯔꯕꯗ
ꯑꯗꯨꯕꯨꯗꯤ ꯍꯟꯗꯛꯀꯤ ꯑꯦꯕ꯭ꯔꯤ ꯏꯤꯡ ꯅꯣꯏꯒꯤ ꯑꯗꯨꯕꯨ ꯑꯣꯏꯔꯦ ꯑꯗꯩꯗꯤ ꯁ꯭ꯋꯥꯏꯗ ꯇꯧꯔꯤꯕ ꯑꯦꯡ ꯇꯤ ꯑꯦꯅ ꯂꯧꯕ ꯑꯦꯛꯖꯥꯝ ꯑꯣꯏꯔꯦ ꯑꯗꯨꯝ ꯀꯦꯅꯣꯝ ꯅꯠꯇ꯭ꯔ ꯀꯦꯅꯣꯝꯃꯗꯤ ꯍꯟꯗꯛ ꯄꯩꯈꯥꯗꯣ ꯇꯧꯕꯅꯦ ꯑꯈꯣꯏ ꯍꯟꯗꯛ ꯊꯥꯔꯤ ꯄꯩꯈꯥ ꯃꯌꯥꯝꯗꯨꯁꯨ ꯍꯥꯏꯗꯤ ꯄꯦꯇꯔꯟ ꯑꯃꯗ ꯁ꯭ꯇꯤꯛ ꯇꯧꯔꯛꯇꯕꯩ ꯇꯥꯏꯞꯇ ꯇꯧꯋꯦꯕ
ꯎꯝ
ꯑꯗꯨꯝ ꯎꯝ ꯀꯣꯏꯁꯟꯗꯣ ꯌꯥꯝ ꯀꯣꯃꯟꯂꯤ ꯑꯛꯁ ꯇꯧꯔꯝꯕ ꯀꯣꯏꯁꯟꯗꯣ ꯑꯗꯨ ꯅꯠꯇꯕꯤꯗ ꯁꯦꯂꯦꯕꯁꯀꯤ ꯃꯅꯨꯡꯗꯗꯤ ꯆꯠꯂꯒ ꯌꯥꯝ ꯀꯣꯃꯟ ꯑꯣꯏꯗꯕ ꯀꯣꯏꯁꯟꯗꯣ ꯍꯪꯉꯛꯄꯒꯨꯝꯕꯗꯣ ꯍꯣꯏ ꯑꯗꯨꯗꯤ ꯑꯈꯣꯏꯅ ꯀꯃꯥꯏꯅ ꯄ꯭ꯔꯣꯇꯦꯁ ꯇꯧꯔꯅꯤ ꯁꯤꯒꯤ ꯍꯪꯉꯛꯏꯖꯦ ꯀꯩꯒꯤꯅꯣ ꯈꯣꯠꯂꯤꯅꯣꯅ ꯑꯈꯣꯏꯅ ꯍꯩ ꯌꯥꯝ ꯂꯨꯕ ꯀꯣꯏꯁꯟꯗꯤ ꯅꯠꯇꯕꯗꯣ ꯑꯈꯣꯏꯅ ꯏꯝꯄꯣꯔꯇꯦꯟ ꯑꯣꯏꯗꯦꯅ ꯈꯜꯂꯨꯗ꯭ꯔꯒ ꯄꯥꯔꯨꯗꯕꯗꯣ
ꯎꯝ ꯑꯗꯣ ꯑꯩꯈꯏꯒꯤ ꯑꯦꯛꯖꯥꯝꯖꯤꯅ ꯑꯃꯨꯛ ꯀꯤꯖꯨ ꯊꯣꯛꯇꯕꯤꯅꯦꯕ
ꯎꯝ ꯑꯗꯨꯗꯤ ꯑꯦꯛꯖꯥꯝ ꯔꯤꯖꯜꯇꯨꯗꯤ ꯀꯃꯥꯏꯅ ꯑꯦꯛꯁꯄꯦꯛ ꯇꯧꯗꯣꯏꯕ
ꯑꯗꯨꯅꯤ ꯗꯦꯠꯁ ꯗ ꯄ꯭ꯔꯣꯕ꯭ꯂꯦꯝ ꯋꯤꯠ ꯗꯦꯠ ꯑꯦꯛꯖꯥꯝ ꯅꯣꯕꯣꯗꯤ ꯅꯣꯁ ꯑꯦꯅꯤꯊꯤꯡ
ꯑꯗꯨꯗꯤ ꯅꯪ ꯖꯁ ꯄꯥꯁ ꯐꯦꯜꯗꯪ ꯍꯥꯏꯔꯛ
ꯌꯥ ꯄꯥꯁ ꯐꯦꯜ ꯋꯤꯠꯍꯦꯜ
ꯑꯅꯪ ꯀꯌꯥꯝ ꯁ꯭ꯀꯣꯔ ꯇꯧꯏ ꯀꯔꯤꯗ ꯂꯥꯜꯂꯤꯅꯣꯗꯣ ꯅꯪ ꯀꯩꯏꯝ ꯈꯪ
ꯀꯍꯣꯏ ꯏꯁꯀꯣꯔꯕꯨꯗꯤ ꯀꯪꯉꯅꯤ ꯕꯠ ꯏꯁꯀꯣꯔꯕꯨꯗꯤ ꯍꯥꯏꯕꯤꯔꯛꯀꯅꯤ ꯑꯗꯣ ꯀꯃꯥꯏꯅ ꯀꯥꯏꯗ ꯂꯩ ꯃꯥꯡꯉꯤꯅꯣ ꯀꯥꯏꯗ ꯌꯧꯗ꯭ꯔꯤꯅꯣꯗꯣ ꯑꯝꯇ ꯍꯥꯏꯕꯤꯔꯛꯇꯕꯤꯅꯤ ꯇꯧꯏꯖꯦ
ꯑꯣ ꯅꯪ ꯃꯥꯔꯛ ꯀꯌꯥꯗ ꯂꯩꯍꯧꯔꯤꯅꯣ ꯍꯟꯗꯛ
ꯑꯩ ꯍꯟꯗꯛꯇꯤ ꯈꯔ ꯒꯦꯞ ꯈꯔ ꯌꯥꯝ ꯊꯣꯛꯈ꯭ꯔꯦ ꯍꯟꯗꯛꯇꯣ ꯄꯩꯈꯥꯗꯣ ꯈꯔ ꯂꯨꯏꯑꯕ
ꯑꯣ ꯗꯥꯎꯗꯁꯨ ꯂꯩꯔꯦ ꯑꯗꯨꯃꯥꯏ ꯇꯧꯕ ꯄꯩꯀꯥꯁꯦ ꯃꯤꯗꯣ ꯑꯗꯨꯝ ꯈꯣꯠꯂꯝꯕꯗ ꯈꯪꯗ꯭ꯔꯁꯨ ꯈꯣꯠꯂꯝꯕꯗ ꯆꯨꯝ ꯑꯥ ꯃꯥꯅꯦ ꯑꯗꯨꯅꯦ ꯍꯥꯏꯁꯦ ꯄꯦꯇꯔꯟ ꯆꯦꯟꯖ ꯂꯥꯛꯄꯅꯤꯅ ꯗꯥꯎ ꯒꯔꯒꯨꯝꯕ ꯌꯥꯕ ꯃꯤꯗꯗꯤ ꯗꯨꯝ ꯒꯦꯁ ꯇꯧꯔꯒ ꯈꯣꯠꯂꯝꯕꯗꯣ ꯗꯨꯝ ꯆꯨꯝꯃꯝꯃꯒ ꯑꯗꯨꯝ ꯄꯥꯁ ꯇꯧꯒꯤꯕꯁꯨ ꯌꯥꯎꯋꯦ ꯌꯥꯝ
ꯑꯥ ꯑꯗꯣ ꯑꯩ ꯊꯝꯃꯒꯦ
ꯑꯥ ꯊꯝꯃꯁꯤ